ꯕꯤꯖꯤꯅꯦꯁ
ꯖꯤꯄꯤꯂꯤꯅ ꯃꯥꯜꯂꯦ
ꯑꯥꯎ ꯕꯤꯖꯤꯅꯦꯁ ꯃꯆꯥ ꯑꯃ ꯇꯧꯕ ꯍꯧꯒꯦ ꯋꯥꯈꯜ ꯈꯜꯂꯤꯌꯦ
ꯅꯪ ꯀ꯭ꯔꯣꯆꯦꯠꯀꯨꯝꯕꯁꯨ ꯂꯣꯟꯕ ꯌꯥꯏꯌꯦ
ꯑꯗꯨ ꯀ꯭ꯔꯣꯆꯦꯠꯇꯣ ꯃꯤꯅ ꯄꯥꯛ ꯂꯧꯒꯟꯕꯗꯨ ꯇꯜꯂꯦꯗ
ꯑꯍꯣꯏ ꯇꯧꯕꯕꯨꯗꯤꯀꯣ
ꯎꯝ ꯃꯃꯜ ꯌꯥꯝꯃꯤꯒ ꯍꯥꯏꯔꯛꯀꯅꯤ ꯃꯇꯝ ꯆꯪꯕꯗꯤ ꯈꯪꯗꯦꯕ ꯃꯣꯏꯅ
ꯎꯝ
ꯑꯗꯣ ꯀꯦꯛ ꯀꯦꯛꯀꯤ ꯑꯣꯏꯅ ꯇꯧꯒꯦ ꯇꯧꯕ ꯀꯞ ꯀꯦꯛꯀꯨꯝꯕ ꯃꯐꯤꯟꯁꯀꯨꯝꯕ
ꯎꯝ ꯑꯗꯣ ꯑꯈꯣꯏ ꯑꯣꯚꯦꯟꯒꯨꯝꯕ ꯂꯩꯇ꯭ꯔꯁꯨ ꯌꯥꯒꯦꯔꯣ
ꯑꯣꯚꯦꯟꯗꯣ ꯑꯁ ꯄꯩꯁꯥ ꯆꯪꯔꯗꯤ ꯂꯧꯒꯦ ꯇꯧꯅꯤꯗ ꯑꯗꯨꯖꯨ ꯏꯅꯔꯖꯤꯁꯀꯤ
ꯑꯣꯍꯣꯏꯍꯣꯏ ꯅꯣꯏꯗꯤ ꯅꯣꯏ ꯅꯪꯒꯤꯗ ꯌꯥꯎ ꯆꯪꯂꯝꯒꯅꯤꯀꯣ ꯑꯦꯀꯥꯎꯟꯗꯣ ꯈꯣꯏꯗꯤ ꯏꯌꯥꯝꯕꯅ ꯂꯣꯏꯅ ꯄꯥꯏꯕꯅꯦꯕ
ꯏꯃꯥꯒꯤꯗꯣ ꯃꯥꯅ ꯂꯣꯏꯅ ꯃꯥꯏ ꯅꯝꯕꯔꯗ ꯂꯤꯡ ꯇꯧꯕꯒꯤꯀꯣ ꯑꯩꯈꯣꯏꯗꯤ ꯆꯪꯕ꯭ꯔꯥ ꯆꯪꯗꯕ꯭ꯥꯔꯕꯥꯎ ꯈꯪꯗꯦꯕ
ꯏꯁ ꯈꯪꯗꯦ ꯑꯗꯨ ꯑꯃ ꯂꯩꯔꯒ ꯇꯦꯛ ꯇꯦꯛ ꯇꯧꯖꯔ ꯈꯪꯕ
ꯑꯅꯤꯡ ꯍꯥꯏꯗꯤ ꯋꯥꯠꯂꯝꯈꯤꯒꯅꯤꯒꯣ
ꯎꯝ ꯈꯪꯗꯦ ꯑꯩ ꯑꯣꯚꯦꯟꯅ ꯃꯥꯃꯟ ꯌꯥꯝꯒꯗꯕ ꯃꯥꯂꯦꯗ
ꯎꯝ
ꯑꯃꯗꯤ ꯁꯨꯡꯂꯧ ꯂꯧꯗꯕ ꯌꯥꯗꯕ
ꯎꯝ ꯇꯨꯝꯅꯤꯡꯉꯦ ꯅꯪꯗꯤ ꯕꯤꯂꯦꯟꯁꯀꯨꯝꯕ ꯐꯣꯟ ꯕꯤꯂꯦꯟꯁꯀꯨꯝꯕꯗꯤ ꯀꯅꯥꯅ ꯑꯗꯨꯝ ꯍꯥꯞꯄꯤꯕ꯭ꯔꯣ
ꯑꯩꯅ ꯑꯗꯨꯝ ꯍꯥꯄꯦꯗ ꯏꯄꯥꯒꯤ ꯄꯩꯁꯥꯗ
ꯎꯝ ꯉꯔꯥꯡ ꯄꯩꯁꯥ ꯁꯥ ꯄꯤꯔꯛꯄ ꯑꯗꯨꯒꯤ ꯑꯗꯨꯅ ꯍꯥꯞꯈ꯭ꯔꯕ
ꯅꯅꯥꯎ ꯅꯨꯄꯥꯗꯣ ꯃꯁꯛ ꯌꯥꯝ ꯐꯖꯩ ꯑꯇꯣꯟꯕꯗꯣ
ꯎꯝ
ꯆꯥꯎꯔꯗꯤ ꯅꯩꯒꯗꯧꯔꯤꯅꯦ ꯑꯗꯨꯅ
ꯎꯝ
ꯉꯧꯁꯨ ꯉꯧꯋꯦ ꯑꯩ ꯏꯁꯇꯦꯞꯁꯨ ꯂꯩꯌꯦꯅꯀꯣ ꯃꯥꯗꯣ
ꯎꯝ ꯑꯁ ꯀꯝꯄ꯭ꯂꯦꯟ ꯀꯟꯕꯗꯤ ꯂꯣꯏꯔꯦ
ꯉꯥꯡ ꯉꯥꯟ ꯂꯣꯏꯗꯕ ꯃꯥꯟꯕ ꯃꯗꯣ ꯑꯉꯥꯡꯗꯣ ꯏꯀꯥꯏꯒꯟꯕꯒꯨꯝ ꯇꯧꯋꯦ ꯑꯩꯈꯣꯏꯅ ꯎꯕ ꯉꯥꯛꯇꯅꯤ
ꯑꯁ ꯅꯨꯄꯥꯗ ꯀꯔꯤ ꯂꯩꯕꯤꯌꯣ ꯍꯥꯏꯕ꯭ꯔꯥ ꯑꯩꯅ ꯆꯩꯕ
ꯆꯩꯕ ꯅꯨꯡꯁꯤꯌꯦ ꯅꯪꯉꯣꯟꯗ ꯃꯃꯥꯒꯨꯝꯅ ꯈꯟꯈ꯭ꯔꯅꯤ ꯃꯥꯅꯣ
ꯎꯝ
ꯅꯪꯗꯣ ꯃꯦꯁꯤꯒꯤ ꯐꯦꯟꯔꯣ
ꯔꯣꯅꯥꯜ
ꯔꯣꯅꯥꯜꯗꯣꯒꯤ
ꯑꯩꯗꯤ ꯃꯦꯁꯤꯒꯤ ꯐꯦꯟꯅꯦ
ꯁꯟꯗꯦ ꯅꯨꯃꯤꯠꯇ ꯃꯤ ꯂꯥꯎꯅꯕꯁꯤ ꯑꯁ ꯂꯣꯏꯔꯦ
ꯀꯩꯒꯤꯅꯣ
ꯍꯥꯏꯗꯤ ꯃꯦꯁꯤꯒꯤ ꯐꯦꯟꯁꯅ ꯔꯣꯅꯥꯜꯗꯣꯒꯤ ꯐ꯭ꯔꯦꯟꯅ ꯃꯦꯁꯤ
ꯍꯥꯏꯕꯗꯣ ꯑꯣ ꯑꯗꯨꯒꯤ ꯑꯩꯕꯨꯗꯤꯀꯣ ꯀꯩꯁꯨ ꯈꯟ ꯔꯣꯅꯥꯜꯗꯣꯒꯤ ꯑꯣꯏꯒꯦꯔꯥ ꯔꯣꯅꯥꯜꯗꯣ ꯄ꯭ꯔꯗꯨꯀꯜꯁꯤꯅ ꯍꯥꯏ ꯑꯗꯨꯝ ꯄ꯭ꯔꯣꯗꯨꯀꯜ ꯁꯞꯄꯣꯔꯠ ꯇꯧꯕꯤꯑꯕꯀꯣ
ꯍꯥꯏꯕꯗꯤ ꯃꯣꯏ ꯂꯣꯏꯅꯃꯛ ꯂꯤꯖꯟꯁꯅꯦꯅ ꯔꯣꯅꯥꯜꯗꯣꯁꯨ ꯃꯦꯁꯤꯁꯨ ꯅꯃꯥꯔꯁꯨ ꯑꯗꯨꯝ ꯂꯣꯏꯅ ꯄꯥꯝꯃꯦꯕ
ꯏꯁꯃꯣꯏ ꯀ ꯍꯥꯏꯦ ꯃꯣꯏ ꯔꯣꯅꯥꯜꯗꯣ ꯅꯨꯄꯤꯗꯤ ꯌꯦꯡꯕ ꯂꯥꯛꯇꯦ ꯃꯤꯁꯤꯒꯤ ꯅꯨꯄꯤꯗꯤ ꯌꯦꯡꯕ ꯂꯥꯛꯑꯦ
ꯅꯨꯄꯤꯗ ꯌꯦꯡꯕ ꯂꯥꯛꯑꯦ ꯑꯗꯨꯒꯤ ꯐꯦꯃꯤꯂꯤꯗꯒ
ꯃꯣꯏ ꯉꯥꯡꯅꯕꯁꯤ
ꯃꯦꯁꯤꯅ ꯑꯩꯅ ꯑꯩꯅ ꯈ꯭ꯋꯥꯏ ꯄꯥꯝꯕꯗ ꯂꯣꯌꯦꯜ ꯑꯣꯏꯕꯗꯣꯁꯦ ꯁꯦꯁ
ꯃꯥ ꯅꯨꯄꯤ ꯇꯣꯞꯄ ꯀꯣꯏꯔꯗꯤ ꯇꯣꯛꯈ꯭ꯔꯅꯤ
ꯎꯝ
ꯁꯦꯀꯦꯟ ꯍꯦꯟ ꯈꯟꯕ ꯆꯠꯅꯤꯡꯉꯦ
ꯎꯝ
ꯎꯝ ꯗꯥꯗ
ꯍꯧꯖꯤꯛꯇꯤ ꯃꯃꯟ ꯇꯥꯔꯝꯒꯅꯤ
ꯍꯣꯏ ꯂꯤꯁꯤꯡ ꯑꯃꯒꯨꯝꯕ ꯑꯅꯤꯒꯨꯝꯕ ꯂꯩꯔꯗꯤꯀꯣ ꯏꯝꯐꯥꯜ ꯆꯠꯀꯗꯝꯅꯦ ꯁꯤꯗ ꯈꯜꯂꯗꯤ ꯄꯩꯁꯥ ꯂꯣꯏꯕ ꯈꯪꯪꯂꯣꯏ
ꯑꯩ ꯐ꯭ꯂꯥꯋꯔ ꯂꯩꯅꯤꯌꯦ
ꯐ꯭ꯂꯋꯔ
ꯎꯝ
ꯍꯜꯂꯣ ꯏꯃꯥꯈꯣꯏ ꯉꯥꯡꯕ ꯇꯥꯒꯗꯕ ꯃꯥꯜꯂꯤ ꯊꯣꯆꯤ ꯃꯥꯏ ꯃꯥꯖ ꯆ
ꯑꯁ ꯉꯔꯥꯡ ꯀꯔꯤ ꯃꯅꯤꯄꯨꯔꯤ ꯐꯤꯂꯝ ꯌꯦꯡꯔꯒ ꯀꯄ ꯁꯥꯏ ꯊꯣꯏꯅ ꯑꯥ ꯍꯥꯟꯅꯒꯤ ꯋꯥ ꯐꯤꯂꯝꯀꯣ ꯁꯃꯤꯇꯥꯒ ꯀꯔꯤ ꯅꯨꯄꯥꯝꯃ ꯈꯣꯛꯅꯨꯡ ꯌꯥꯝꯕ ꯈꯣꯛ ꯇꯦꯛꯄꯗꯣ ꯑꯗꯣ ꯌꯦꯡꯔꯒꯥ ꯑꯁ ꯀꯞꯄꯗꯨ
ꯁꯨꯁꯃꯤꯇꯥꯁꯨ ꯑꯩꯗꯤ ꯌꯥꯝ ꯍꯩꯌꯦꯀꯣ
ꯎꯝ ꯁꯨꯁꯃꯤꯂ ꯗꯣ ꯑꯗꯣ ꯍꯥꯟꯅꯁꯨ ꯗꯨꯝ ꯄꯥꯝꯃ ꯍꯧꯖꯤꯛꯅ ꯍꯦꯅ ꯐꯖꯕ ꯋꯥꯅꯤꯗ
ꯍꯣꯏ ꯌꯨꯝ ꯄꯥꯜꯂꯒꯀꯣ
ꯎꯝ
ꯑꯗꯩ ꯃꯤꯈꯣꯏꯗꯤ ꯅꯣꯏꯔꯒ
ꯎꯝ ꯕꯂꯥ ꯕꯂꯥ ꯈꯣꯏꯗꯨ ꯐꯖꯗ꯭ꯔꯦꯕ ꯁꯨꯁꯃꯤꯇꯥꯗꯤ ꯎꯝ ꯐꯖꯕꯗꯨ ꯂꯣꯏꯔꯦ
ꯗꯨꯅꯦ
ꯕꯂꯥꯅ ꯃꯁꯛ ꯐꯖꯕ ꯍꯥꯏꯇꯥꯔꯦ ꯗꯨꯝ
ꯃꯟꯗꯥ ꯈꯣꯏꯁꯨ ꯀꯨꯝꯗ꯭ꯔꯦꯀꯣ ꯑꯩꯗꯤ ꯃꯟꯗꯥꯁꯨ ꯑꯗꯨꯝ ꯌꯦꯡꯕ ꯅꯨꯡꯉꯥꯏꯌꯦ ꯃꯥꯏ ꯇꯤꯡꯗꯨ
ꯀꯃꯂꯥꯗꯣ ꯂꯣꯔꯦ ꯃꯁꯛꯇꯣ ꯑꯗꯣ ꯄꯝꯗꯔ꯭ꯦ
ꯃꯣꯏꯗꯨꯁꯨ ꯐꯖꯩ ꯀꯝꯂꯥꯁꯨ
ꯎꯝ
ꯀꯝꯂꯗꯤ ꯃꯒꯤ ꯂꯩ ꯂꯐ ꯂꯥꯏꯐꯀꯨꯝꯕ ꯀꯔꯤꯁꯨ ꯑꯦꯛꯁꯄꯣꯖ ꯇꯧꯗꯦꯀꯣ ꯁꯣꯁꯦꯜ ꯃꯦꯗꯤꯌꯥꯗ
ꯑꯇꯔ꯭ꯦꯁ ꯈꯣꯏꯁꯤ ꯂꯣꯏꯅ ꯄꯩꯁꯥ ꯄꯥꯏꯕꯗꯥ ꯂꯣꯏꯅ ꯌꯨꯝ ꯄꯥꯟꯅꯩ
ꯎꯝ ꯈꯔ ꯅꯩꯕ ꯍꯧꯔꯛꯔꯗꯤ ꯄꯥꯟꯈꯔ꯭ ꯅꯤ ꯅꯨꯄꯥꯁꯨ ꯅꯨꯄꯤꯁꯨ
ꯑꯁ ꯖꯦꯝ ꯁꯥꯏꯈꯣꯝ ꯗꯣ ꯎꯝ ꯄꯥꯃꯨꯏꯌꯦ
ꯎꯝꯗ
ꯃꯥꯏ ꯅꯨꯨꯄꯤꯗꯣ ꯄꯥꯛ ꯐꯖꯗꯔꯦꯗ
ꯖꯦꯝ ꯁꯥꯏꯀꯣꯝꯒꯤꯔꯣ
ꯎꯝ
ꯎꯝ ꯎꯗ꯭ꯔꯤ ꯑꯩꯗꯤ ꯏꯃꯥ ꯅꯨꯄꯤꯅꯦ
ꯀꯝꯂꯥꯗꯣ ꯃꯥ ꯂꯨꯍꯣꯡꯗꯤ ꯂꯨꯍꯣꯡꯗ꯭ꯔꯤꯕ ꯃꯥꯜꯂꯦ
ꯈꯔ ꯄꯥꯈꯪ ꯑꯣꯏꯔ ꯈꯔ ꯅꯩꯈꯤꯒꯦ ꯍꯥꯏꯗꯦ ꯀꯔꯤꯔꯣ
ꯑꯗꯨꯅꯦ
ꯃꯥꯒꯤ ꯃꯨꯚꯤ ꯑ ꯁꯤꯔꯤꯁ ꯑꯃ ꯂꯩꯕꯗꯣ ꯇꯥꯕꯤ ꯑꯝ ꯅꯠꯇꯦ ꯑꯃꯅꯦ
ꯃꯃꯤꯒꯤ ꯂꯥꯏꯔꯦꯟꯕꯤꯗꯣ
ꯑꯣ ꯅꯨꯡꯉꯥꯏꯕꯗꯨꯗꯣ ꯕꯤꯖꯨꯒ ꯀꯨꯝꯕꯗꯣ ꯑꯁ ꯑꯗꯨꯒ ꯑꯁ ꯉꯍꯥꯟ ꯑꯦꯛꯁꯣꯠ ꯇꯨꯗꯣ
ꯑꯣ
ꯌꯦꯡꯅꯤꯡꯃꯟꯕꯒꯤ ꯃꯦꯁꯣ ꯑꯦꯞꯇ
ꯑꯩꯁꯦ ꯑꯗꯨꯃꯥꯏ ꯌꯦꯡꯕꯅꯦ
ꯂꯧꯕꯅꯦꯕ ꯋꯥꯟ ꯅꯥꯏꯟꯇꯤꯟ ꯄꯤꯔꯒ ꯅꯠꯇꯦ ꯌꯥꯝꯃꯟꯗ꯭ꯔꯣꯕ ꯃꯣꯏ ꯃꯃꯟꯗꯣ
ꯑꯩ ꯑꯩꯁꯦ ꯌꯦꯡꯅꯤꯡꯃꯟꯕꯒꯤ ꯌꯦꯡꯈ꯭ꯔꯦ ꯑꯗꯨꯝ
ꯅꯦꯠꯐ꯭ꯂꯤꯛꯀꯤ ꯃꯨꯚꯤ ꯂꯣꯏꯅꯃꯛ ꯌꯦꯡꯕ ꯌꯥꯕꯒꯤ ꯄ꯭ꯔꯥꯏꯖꯀ ꯆꯞ ꯃꯥꯟꯅꯒꯗꯧꯔꯦꯕ
ꯎꯝ
ꯎꯝ ꯅꯦꯠꯐꯂꯤꯁꯛꯇꯤ ꯂꯥꯏꯛ ꯋꯥꯟ ꯐꯤꯐꯇꯤ ꯀꯥꯞꯄꯗ ꯌꯦꯡꯉꯣꯅꯦ ꯃꯨꯚꯤ ꯀꯌꯥꯃꯨꯛ ꯌꯦꯡꯕ ꯌꯥꯕ꯭ꯔꯥ
ꯎꯝ
ꯃꯈꯣꯏꯒꯤꯅ ꯏꯄꯤꯁꯣꯠ ꯑꯃꯈꯛꯇ
ꯑꯗꯨꯁꯨ ꯂꯣꯏꯗꯕꯤꯗ ꯎ ꯎꯐ ꯈꯪꯗꯔꯦꯗ
ꯌꯥꯝ ꯚꯦꯂꯌꯨ ꯂꯩꯍꯜꯂꯦ ꯃꯣꯏꯒꯤꯁꯦ
ꯎꯝ ꯄꯝ ꯖꯤꯟꯁꯈꯨꯝ ꯄꯥꯝꯕ ꯃꯤ ꯌꯥꯝ ꯂꯩꯕꯅꯤꯅꯀꯣ
ꯎꯝ
ꯃꯣꯏꯁꯨ ꯑꯗꯨꯗꯒꯤ ꯄꯩꯁꯥ ꯂꯧꯔꯒ ꯑꯦꯛ ꯇꯧꯕꯒꯤ ꯄꯩꯁꯥ ꯄꯤꯔꯝꯒꯅꯤꯅ
ꯆꯨꯝꯗꯤ ꯆꯨꯝꯕ ꯎꯝ
ꯄꯁꯅ ꯂꯩꯇꯕ ꯋꯥꯟꯁꯤꯗ
ꯎꯝ ꯍꯧꯖꯤꯛꯀꯥꯟꯁꯦ ꯑꯩ ꯃꯦꯀꯞ ꯌꯥꯝ ꯂꯧꯅꯤꯡꯉꯦ ꯀꯟꯁꯤꯂꯔꯁꯨ ꯄ꯭ꯔꯣꯏꯃꯔꯒꯨꯝꯕꯁꯨ ꯂꯣꯏꯅ ꯃꯁꯤꯡ ꯁꯨꯔꯒ ꯑꯁ
ꯎꯝ ꯑꯩ ꯑꯩꯗꯤ ꯑꯗꯨꯝ ꯕꯖꯥꯔ ꯆꯠꯄꯗ ꯑꯃ ꯃ ꯂꯧꯔꯛꯑꯦ
ꯗꯣꯅ ꯐꯥꯕꯅꯦ ꯎꯝ
ꯕꯖꯥꯔ ꯑꯃ ꯃ ꯊꯣꯛꯄꯅ ꯑꯃꯃꯝ ꯂꯩꯔꯛꯄ ꯃꯦꯀꯞꯁꯨ ꯃꯕꯟ ꯇꯥꯡꯉꯤꯗ
ꯑꯣ ꯍꯣꯏ ꯑꯗꯨ ꯂꯥꯏꯅ ꯂꯧꯒꯗꯝꯅꯦ
ꯎꯝ ꯑꯗꯨꯕꯨ ꯍꯧꯖꯤꯛꯀꯥꯟ ꯑꯣꯟꯂꯥꯏꯟꯖꯦ ꯌꯥꯗ꯭ꯔꯕꯅꯤꯅ
ꯎꯝ
ꯈꯪꯗꯔꯦ ꯎꯝ